ꯍꯜꯂꯣ ꯇꯕꯔꯣ ꯑꯥ ꯇꯔꯦ ꯇꯔꯦ ꯑꯥ
ꯀꯩꯗꯧꯔꯝꯃꯤꯅꯣ
ꯑꯩ ꯃꯄꯥꯟ ꯊꯣꯛꯎꯕ ꯑꯆꯥꯄꯣꯠ ꯆꯥꯕ ꯑꯗꯨ ꯍꯜꯂꯛꯇ ꯉꯥꯏꯔꯤ ꯫
ꯃꯅꯨꯡ ꯆꯪꯉꯛꯑꯕ ꯍꯧꯖꯤꯛꯇꯤ
ꯆꯪꯉꯛꯑꯦ
ꯎꯝ
ꯃꯤꯔꯝꯒꯤ ꯑꯆꯥꯄꯣꯠ ꯆꯥꯔꯨꯢꯔꯣ ꯏꯔꯝꯒꯤ ꯆꯥꯔꯨꯨꯏꯔꯣ
ꯃꯤꯔꯝꯒꯤꯁꯨ ꯏꯔꯝꯒꯤꯁꯨ
ꯏꯔꯝꯅ ꯍꯦꯟꯅ ꯆꯥꯎ ꯌꯥꯗ꯭ꯔꯣ ꯏꯔꯝꯗꯝꯒꯤ
ꯏꯔꯝꯒꯤꯗꯣ ꯌꯥꯝ ꯀꯟꯅ ꯆꯥꯅꯤꯡꯕ ꯑꯣꯏꯗꯦ ꯅꯪ ꯍꯦꯟꯅ ꯈꯪ ꯉꯤꯗꯨꯅꯤ
ꯑꯩꯗꯤ ꯏꯔꯝꯗꯝꯁꯦ ꯌꯥꯝ ꯅꯨꯡꯁꯤꯌꯦ
ꯀꯌꯥꯝ ꯅꯨꯡꯁꯤꯒꯦ
ꯑꯦ ꯊꯋꯥꯏ ꯊꯥꯒꯦ ꯍꯥꯏꯅꯤꯅꯦ
ꯉꯁꯤꯅꯤ ꯑꯩꯈꯣꯏꯒꯤ ꯂꯩꯃꯤꯟꯅꯕ ꯑꯃꯁꯨ ꯂꯥꯛꯂꯦ ꯌꯧꯔꯛꯂꯤ
ꯎꯝ ꯅꯪ ꯀꯃꯥꯏꯅ ꯇꯧꯅꯤ ꯌꯥꯗꯣꯏꯔꯣ ꯑꯗꯨꯝ
ꯌꯥꯅꯤ ꯃꯥ ꯂꯥꯏꯔꯤꯛꯄꯨꯗꯤ ꯑꯗꯨꯝ ꯄꯥꯥꯔꯤ
ꯍꯣꯏꯗ ꯇꯞꯅ ꯇꯞꯅ ꯉꯥꯡꯅꯔꯒ
ꯃꯥꯁꯨ ꯈꯔ ꯑꯩꯁꯨ ꯈꯔ ꯇꯧꯅꯗ꯭ꯔꯗꯤ ꯀꯃꯥꯏꯅ ꯍꯤꯡꯃꯤꯟꯅꯅꯤ
ꯃꯥꯥꯅꯦ ꯂꯩꯃꯤꯟꯅꯔꯕꯃꯤꯅ ꯈꯔꯁꯨ ꯇꯧꯕ ꯇꯥꯕꯅꯦ ꯑꯃ ꯑꯃꯒꯤ
ꯃꯥꯅ ꯃꯣꯏꯒꯤ ꯆꯤꯡꯂꯤ ꯑꯆꯥꯄꫭꯠ ꯌꯥꯝ ꯄꯨꯔꯤ ꯆꯤꯡꯒꯤ ꯑꯣꯏꯕ ꯍꯩ ꯆꯤꯡ ꯇꯥꯍꯧꯕ ꯅꯝ ꯎꯝ ꯆꯥꯅꯕ ꯁꯤꯡꯖꯨ ꯆꯥꯅꯕ ꯄꯣꯠ
ꯅꯥꯄꯤ
ꯅꯥꯄꯤ ꯅꯥꯄꯤ ꯑꯩꯅ ꯑꯃꯨꯛꯇ ꯎꯗ꯭ꯔꯤꯕ ꯅꯪꯅꯁꯨ ꯑꯃꯨꯛꯇ ꯎꯈꯤꯔꫭꯏ
ꯑꯅꯧꯕ ꯑꯅꯧꯕ ꯃꯈꯜꯒꯤ ꯆꯤꯟꯖꯥꯛ
ꯎꯝ ꯃꯣꯏꯅꯗꯤ ꯆꯥꯕ ꯑꯗꯣ
ꯑꯁ ꯏꯁꯥꯁꯦ ꯇꯨꯝꯅꯤꯡꯕꯒꯤ ꯍꯥꯀꯝ ꯆꯟꯕꯩ ꯋꯥꯅꯤ
ꯅꯪ ꯉꯁꯥꯏꯒꯤ ꯇꯨꯝꯗ꯭ꯔꯣ
ꯑꯃ ꯑꯃꯨꯛ ꯆꯠ ꯑꯃꯃꯨꯛ ꯆꯠ ꯍꯧꯖꯤꯛꯋꯥꯏꯗꯅꯤ ꯄꯣꯊꯥꯔꯦ ꯈꯔꯕꯨꯗꯤ ꯀꯨꯏꯔꯦ
ꯑꯩꯗꯤ ꯑꯩꯁꯨ ꯇꯨꯝꯗꯦ ꯑꯩꯁꯨ ꯑꯩ ꯍꯧꯖꯤꯛ ꯋꯥꯔꯤ ꯑꯃ ꯀꯟꯅ ꯇꯥꯔꯤ ꯌꯦꯛꯅꯕꯤꯗꯣ
ꯑꯥ
ꯎꯝ ꯑꯗꯨꯅ ꯋꯥꯔꯤꯗꯨ ꯇꯥꯅꯕ ꯍꯣꯠꯅꯕꯗ ꯇꯨꯝꯕꯁꯨ ꯁꯪꯗ꯭ꯔꯦ ꯅꯥꯀꯣꯡꯟ ꯊꯕꯤꯁꯤꯁꯨ ꯑꯥꯎ ꯂꯣꯏꯗ꯭ꯔꯤꯌꯦ ꯍꯧꯖꯤꯛꯐꯥꯎ ꯌꯥꯝ ꯌꯥꯝꯃꯦ ꯃꯣꯏꯗꯣ
ꯌꯥꯝꯕꯅꯦ ꯃꯇꯦꯛ ꯃꯇꯠ ꯃꯇꯠ ꯊꯥꯒꯠꯄꯅꯤꯅ
ꯍꯣꯏ ꯑꯩꯁꯨ ꯂꯦꯞ ꯂꯦꯞꯇꯕꯤ ꯇꯨꯝꯕꯐꯧ ꯇꯥꯔꯝꯃꯤ ꯑꯗꯨꯕꯨ ꯂꯣꯏꯕ ꯉꯝꯗꯦ
ꯅꯨꯃꯤꯠ ꯍꯨꯝꯅꯤ ꯃꯔꯤꯅꯤ ꯀꯌꯥꯃꯨꯛ ꯂꯩꯒꯦ ꯃꯣꯏꯒꯤꯗꫭ
ꯑꯥ ꯅꯤꯐꯨ ꯃꯔꯤ ꯕꯥꯎ ꯌꯥꯝꯗ꯭ꯔꯥ ꯄꯨꯡ ꯑꯃ ꯑꯃ ꯄꯨꯡ ꯑꯃ ꯃꯌꯥ ꯗꯨꯝ ꯁꯥꯕ ꯃꯥꯜꯂꯦ ꯄꯨꯡ ꯑꯃ ꯐꯥꯗꯕꯁꯨ ꯃꯤꯅꯤꯠ ꯅꯤꯐꯨ ꯅꯤꯐꯨ ꯃꯉꯥ ꯑꯗꯨꯃꯥꯏꯅꯗꯤ ꯑꯣꯏꯔꯦ
ꯎꯝ
ꯑꯗꯨꯅ ꯃꯇꯝꯗ ꯀꯨꯏꯅ ꯆꯪꯉꯦꯕ ꯑꯁ ꯂꯥꯏꯆꯨꯔꯦꯕꯦꯝꯃ ꯂꯥꯏꯆꯨꯔꯦ ꯑꯩ ꯑꯁꯤ ꯂꫭꯏꯁꯤꯟꯗ꯭ꯔꯗꯤ ꯆꯥꯕ ꯊꯛꯄ ꯐꯪꯗ꯭ꯔꯦ
ꯋꯥꯔꯤꯗꯣ ꯀꯃꯥꯏ ꯀꯃꯥꯏ ꯇꯧꯒꯦ ꯁꯨꯝ ꯆꯥꯎꯔꯥꯛꯄ ꯂꯤꯕ ꯌꯥꯕ ꯃꯈꯩ
ꯌꯥꯅꯤ ꯍꯥꯏꯗꯤ ꯎꯝ ꯑꯃ ꯅꯨꯄꯤ ꯅꯨꯄꯤꯁꯦ ꯃꯔꯨ ꯑꯣꯏꯕꯁꯦ ꯎꯝ ꯃꯔꯨ ꯑꯣꯏꯕ ꯃꯔꯨ ꯑꯣꯏꯕꯒꯤ ꯃꯔꯨꯕ ꯑꯣꯏꯕꯤ ꯃꯔꯨ ꯑꯣꯏꯕꯒꯤ ꯃꯅꯥꯎꯄꯥꯁꯤꯅ ꯃꯔꯨ ꯑꯣꯏꯕꯤꯒꯤ ꯃꯅꯥꯎꯄꯤꯁꯤꯕꯨ ꯍꯥꯏꯗꯤ ꯃꯥꯡꯍꯟꯈꯤꯕ ꯍꯥꯏꯇꯥꯔꯦ ꯒ꯭ꯌꯥꯟ ꯇꯥꯗꯕ꯭ꯔꯥ ꯏꯃꯥꯟꯅꯕꯤ
ꯇꯕꯣ
ꯇꯥꯔꯕ‌ꯣ ꯇꯥꯔꯦ ꯇꯥꯔꯦ ꯫
ꯍꯜꯂꯣ
ꯂꯃꯟ ꯈꯨꯝꯕꯒꯤ ꯋꯥꯔꯤꯗ ꯇꯥꯠꯇ꯭ꯔꯣ?
ꯇꯥꯗꯤꯌꯦ ꯉꯁꯥꯏꯗꯩ ꯇꯥꯔꯨꯗ꯭ꯔꯦꯍꯥꯎꯧꯕꯗ ꯑꯥ ꯇꯥꯔꯦ ꯫
ꯍꯧꯖꯤꯛ ꯑꯃꯨꯛ ꯇꯥꯔ
ꯍꯧꯖꯥꯛ ꯇꯥꯔꯕꯥ ꯎꯝ ꯂꯃꯟ ꯈꯨꯝꯕꯒꯤ ꯋꯥꯔꯤ ꯫
ꯎꯝ ꯃꯅꯥꯎ ꯅꯨꯄꯥꯗꯨꯅ ꯃꯔꯨ ꯑꯣꯏꯕꯗꯨꯒꯤ ꯃꯅꯥꯎ ꯅꯨꯄꯥꯗꯨꯅ
ꯃꯔꯨ ꯑꯣꯏꯕꯒꯤ ꯃꯅꯥꯎꯄꯥꯁꯤꯅ ꯃꯔꯨ ꯑꯣꯏꯕꯤꯒꯤ ꯃꯅꯥꯎꯅꯨꯄꯤꯁꯤꯕꯨ ꯃꯥꯡꯍꯟꯕ꯭ꯔꯥ ꯫
ꯑꯣ ꯑꯣ ꯑꯣ ꯐꯠꯇꯕꯅꯤꯅ‌ꯦ ꯑꯗꯨꯗꯤ ꯫
ꯒꯤ ꯑꯥ ꯃꯔꯨ ꯑꯣꯏꯕꯤꯁꯤꯅ ꯂꯃꯟ ꯈꯨꯝꯕ ꯂꯥꯛꯄ ꯃꯔꯨ ꯑꯣꯏꯕꯒꯤ ꯏꯃꯨꯡꯁꯤꯗ ꯫ ꯎꯝ ꯑꯗꯨꯒ
ꯃꯣꯏꯗꯣ ꯃꯥꯅ ꯂꯩꯁꯜꯂꯒ ꯃꯔꯨ ꯑꯣꯏꯕꯁꯤꯗ ꯂꯩꯁꯜꯂꯦꯗꯅ ꯅꯝꯗꯅ
ꯎꯝ
ꯃꯅꯥ ꯁꯤꯂꯒ ꯑꯗꯨꯒ ꯁꯨꯝ ꯂꯩꯁꯤꯜꯂꯒ ꯃꯔꯨ ꯃꯅꯥꯎꯄꯥꯁꯤꯗ ꯂꯃꯝ ꯈꯨꯝꯅꯕ ꯁꯨꯝ ꯇꯧꯕꯁꯤꯗ ꯃꯔꯨꯑꯣꯏꯕꯒ ꯃꯔꯨ ꯑꯣꯏꯕꯤꯒꯁꯤ ꯅꯨꯡꯁꯤꯅꯒꯤꯕꯩ ꯋꯥꯔꯤ
ꯑꯁ ꯋꯥꯔꯤꯁꯦ ꯑꯗꯣ ꯃꯔꯨ ꯑꯣꯏꯕꯒ ꯃꯥꯒ ꯈꯪꯅꯕ ꯃꯤꯗꯨꯗꯤ
ꯃꯔꯨ ꯑꯣꯏꯕꯒ ꯈꯪꯅꯕ ꯃꯤ ꯁꯤ ꯃꯔꯨ ꯑꯣꯏꯕꯁꯤ ꯃꯥꯒꯤ ꯃꯃꯥꯁꯤꯁꯨ ꯃꯄꯥꯗꯨꯅ ꯑꯗꯨꯃꯥꯏꯅ ꯅꯨꯄꯤ ꯑꯅꯤ ꯂꯣꯜꯂꯛꯄꯒꯤ ꯅꯨꯡꯉꯥꯏꯇꯕ ꯑꯣꯏꯒꯤ ꯕꯖꯥꯠꯅꯦꯕ ꯫ ꯃꯅꯥꯎꯄꯥ ꯍꯥꯏꯁꯦ ꯄꯣꯛꯃꯤꯟꯅꯗꯕ ꯑꯣꯏꯔꯝꯃꯦꯕ ꯃꯃꯥ ꯑꯇꯣꯝꯕꯤꯒꯤ ꯃꯆꯥ ꯫ ꯑꯗꯨꯒꯤ ꯃꯔꯨ ꯑꯣꯏꯕꯒꯤ ꯃꯃꯥꯁꯤꯅ ꯃꯔꯨ ꯑꯣꯏꯕꯁꯤꯗ ꯌꯥꯝ ꯍꯥꯏꯔꯝꯕ ꯫ ꯅꯪꯁꯨ ꯅꯨꯄꯤ ꯑꯅꯤ ꯂꯣꯟꯒꯅꯨ ꯫ ꯏꯃꯥꯗ ꯐꯪꯉꯤꯕ ꯃꯩꯆꯥꯛꯁ‌ꯦ ꯀꯩꯅꯣ ꯇꯧꯒꯅꯨ ꯈꯣꯠꯀꯅꯨ ꯅꯨꯄꯤ ꯑꯃꯇ ꯗ ꯀꯩꯅꯣ ꯇꯧꯒꯅꯨ ꯈꯣꯠꯀꯅꯨ ꯍꯥꯏꯔꯝꯕ ꯑꯗꯨꯅ ꯃꯔꯨ ꯑꯣꯏꯕꯁꯤꯅꯁꯨ ꯑꯗꯨ ꯃꯥꯅ ꯃꯔꯨ ꯑꯣꯏꯕꯤꯁꯦ ꯂꯧꯁꯜꯂꯨꯔꯕꯅꯤꯅ ꯑꯇꯣꯝꯕꯤ ꯑꯃꯨꯛ ꯂꯧꯁꯤꯟꯕꯗꯣ ꯃꯥꯅ ꯄꯥꯝꯗꯕ ꯫ ꯑꯗꯨꯒꯤ ꯃꯥꯅ ꯃꯔꯨ ꯑꯣꯏꯕꯤꯒꯤ ꯂꯝꯆꯠꯁꯦ ꯊꯤꯒꯠ ꯇꯣꯏꯅꯦꯕ ꯂꯨꯟꯅ ꯂꯨꯟꯅ ꯑꯗ ꯁꯨꯝ ꯊꯤꯒꯠꯂꯛꯄꯁꯤꯗ ꯃꯔꯨ ꯑꯣꯏꯕꯤꯁꯤ ꯁꯨꯝ ꯈꯪꯉꯛꯑꯦꯗꯅ ꯃꯥꯒꯤ ꯑꯁꯦꯡꯕ ꯑꯐꯕꯗꯣ ꯫ ꯈꯨꯡꯒꯪꯗꯒꯤꯅꯤ ꯈ‌ꯣꯠꯄꯅꯤ ꯀꯩ ꯀꯩ ꯋꯥꯕ ꯏꯃꯨꯡ ꯈꯣꯠꯄ ꯑꯗꯨꯃꯥꯏꯁꯨꯝ ꯈꯪꯉꯛꯄꯗꯒꯤ ꯃꯅꯥ ꯅꯨꯡꯁꯤꯔꯛꯄ ꯍꯥꯏꯇꯥꯔꯦ ꯫
ꯎꯝ
ꯑꯗꯩ ꯃꯣꯕꯥꯟꯅꯤꯗꯨ ꯁꯨꯝ ꯂꯩꯃꯤꯟꯅꯔꯕꯅꯤꯅ ꯃꯔꯨꯑꯣꯏꯕꯤꯁꯤꯒꯤ ꯑꯐꯕꯗꯨ ꯁꯨꯝ ꯎꯔꯛꯄ ꯫
ꯎꯝ
ꯎꯝ ꯑꯗꯒꯤ ꯅꯨꯡꯁꯤꯒꯤꯗꯣꯏꯅꯦ ꯑꯗꯨ ꯍꯧꯖꯤꯠꯇꯨ ꯑ ꯃꯔꯨ ꯑꯣꯏꯕꯤꯁꯤꯅ ꯃꯅꯥꯎꯄꯥꯗꯨ ꯊꯥꯡꯅ ꯊꯤꯟꯈ꯭ꯔꯦꯕ ꯗꯨꯒ ꯃꯣꯢ ꯍꯧꯖꯤꯛ ꯀꯟꯅ ꯂꯥꯏꯀꯠꯅꯔꯤ ꯑꯗꯨ ꯃꯈꯥ ꯇꯥꯗꯣꯏꯅꯤ ꯍꯧꯖꯤꯛ ꯀꯃꯥꯏꯅ
ꯎꯝ
ꯃꯔꯨꯑꯣꯢꯕꯁꯤꯅ ꯀꯃꯥꯏꯅ ꯇꯧꯔꯛꯀꯗꯣꯏꯅꯣ ꯈꯪꯗ꯭ꯔꯤꯕ
ꯎꯝ ꯃꯔꯨ ꯑꯣꯏꯕꯒ ꯈꯪꯅꯕ ꯅꯨꯄꯤ ꯑꯃ ꯂꯩꯗꯥꯏꯅꯦ
ꯈꯪꯅꯕꯤ ꯅꯨꯄꯤ ꯂꯩꯌꯦ ꯑꯗꯨ ꯃꯥꯅ ꯍꯥꯏꯗꯣꯛꯈ꯭ꯔꯦ ꯍꯥꯏꯕ ꯍꯥꯏꯗꯤ ꯐꯠꯇꯦ ꯑꯗꯨꯁꯨ ꯐꯠꯇꯦ ꯎꯝ ꯑꯗꯨꯁꯨꯅꯦ ꯃꯔꯨꯑꯣꯏꯕꯒꯤ ꯃꯅꯥꯎꯄꯥꯗꯨꯒꯅꯦ ꯐꯥꯎ ꯐꯥꯎꯅ ꯇꯨꯃꯤꯟ ꯇꯨꯃꯤꯟ
ꯑꯣ ꯃꯔꯨ ꯑꯣꯏꯔꯤꯗꯤ ꯃꯅꯥꯎꯄꯥꯗꯨꯅꯦ ꯐꯠꯇ꯭ꯔꯤꯁꯦ
ꯎꯝ ꯇꯧꯁꯟꯅꯕ ꯃꯥꯅ ꯃꯌꯥꯝꯕꯩ ꯃꯃꯥꯡꯗꯅꯦ ꯌꯥꯝ ꯐꯕ ꯁꯥꯕ
ꯎꯝ
ꯃꯅꯨꯡ ꯐꯠꯇꯕ ꯃꯥꯖꯦ
ꯎꯝ
ꯅꯨꯄꯤ ꯁꯥꯟꯅꯕ ꯂꯥꯏꯔꯕꯗꯤ ꯂꯥꯏꯔꯕꯒꯤ ꯅꯨꯄꯤꯅ ꯃꯩ ꯀꯩꯀꯩ ꯊꯥꯍꯧꯕꯗꯨ ꯎꯔꯕ
ꯎꯏꯌꯦ ꯅꯨꯡꯉꯥꯏꯇꯦꯌꯦ ꯑꯗꯨꯒꯤꯗꯨ ꯌꯥꯝꯅ
ꯑꯗꯨ ꯈꯪꯗꯦ ꯃꯥꯅ ꯀꯩꯀꯩ ꯉꯁꯥꯏꯗꯒꯤ ꯃꯥꯅ ꯀꯩꯀꯩ ꯃꯌꯥꯝ ꯊꯥꯒꯠꯂꯛꯄꯗꯨꯗꯤ ꯎꯔꯕ ꯑꯗꯨ
ꯎꯝ ꯎꯝ ꯎꯝ ꯃꯥꯒꯤ ꯑꯇꯣꯞꯄ ꯅꯝꯃ ꯈꯣꯠꯂ ꯊꯥꯒꯠꯄꯗꯣ
ꯍꯥꯥ
ꯃꯥꯗꯣ ꯑꯗꯨ ꯋꯥꯈꯜ ꯀꯥꯎꯅꯉꯥꯏ ꯇꯧꯖꯔꯤꯅꯦ ꯎꯄꯥꯏ ꯂꯩꯖꯗꯕꯩ
ꯑꯗꯨ ꯑꯗꯨꯒꯤ ꯊꯥꯒꯠꯂꯛꯂꯤꯕ ꯌꯨꯝꯗꯨꯗꯤ ꯃꯣꯏꯒꯤ ꯌꯨꯝꯗꯨꯅꯦ ꯑꯗꯨ
ꯑꯗꯣ ꯍꯥꯟꯅ ꯅꯝꯃꯝꯕꯩ ꯑꯣꯏꯔꯝꯃꯗꯤ ꯑꯃꯨꯛ
ꯎꯝ
ꯏꯔꯥꯡ ꯈꯤꯇꯪꯗꯤ ꯎꯝ ꯊꯥꯖꯕ ꯌꯥꯗꯦꯀꯣ
ꯑꯗꯨꯅꯦ ꯑꯁ ꯀꯤꯔꯦꯗ
ꯃꯥꯅ ꯃꯤ
ꯑꯩꯁꯨ ꯑꯗꯨꯗ ꯃꯥꯅ ꯑꯗꯨꯃꯥꯏꯅ ꯀꯞ ꯄꯩ ꯊꯥꯒꯠꯂꯛꯄꯗꯨ ꯎꯕ ꯀꯥꯟꯗ ꯅꯨꯡꯉꯥꯏꯇꯕ ꯋꯥꯅꯤ
ꯅꯨꯡꯉꯥꯏꯇꯦ ꯀꯥꯏꯗꯒꯤ ꯌꯥꯝ ꯊꯤꯅ ꯅꯨꯄꯥꯗꯨꯗ ꯅꯝꯊꯥꯛ ꯇꯧꯕꯤꯔꯝꯕꯗꯣ
ꯎꯝ ꯏꯄꯪ ꯄꯪꯅ ꯃꯥꯗꯤ ꯗꯨꯆ ꯗꯨꯝ ꯂꯩꯕꯅꯦ ꯍꯥꯢꯕ
ꯑꯗꯨꯅꯦ ꯏꯆꯝ ꯆꯝꯖꯔꯒ ꯃꯥꯏ ꯅꯨꯄꯥꯗꯨꯒꯤ ꯃꯈꯨꯠꯇ ꯍꯛꯏꯕ ꯂꯥꯏ ꯃꯌꯥꯝ ꯑꯗꯒꯤ ꯄꯤꯁꯨꯝꯗ ꯑꯃ ꯌꯣꯠ ꯊꯤꯟꯕꯗꯨ ꯑ ꯎꯔꯕ
ꯄꯤꯁꯨꯝꯗ ꯌꯣꯠ ꯊꯤꯡꯕ
ꯎꯝ ꯌꯣꯠꯀꯥꯡ ꯊꯤꯟꯅꯕꯗꯨ ꯅꯥꯇꯣꯟꯗꯒ ꯍꯨꯠꯄꯗꯨ
ꯑ
ꯑꯗꯨꯃꯥꯏꯅ ꯃꯤꯠꯀꯤ ꯃꯊꯛꯀꯤ ꯄꯤꯁꯨꯝꯗꯣ ꯑꯗꯨꯗꯁꯨ ꯑꯃ ꯍꯛꯄꯟ ꯑꯃ ꯍꯨꯠꯂꯤ ꯄꯛꯇꯖꯥꯠꯅꯤ ꯌꯥꯝꯅ ꯅꯨꯄꯥꯗꯣ
ꯏ ꯃꯥꯅꯅ ꯄꯄꯔ ꯂꯅ ꯇ
ꯑꯗꯨꯅꯦ ꯃꯀ꯭ꯂꯥ ꯏꯇ‌ꯦꯟ ꯇꯦꯟꯃꯩ ꯅꯨꯄꯤꯗꯨꯅꯁꯨ ꯀꯩꯅꯣ ꯇꯧꯋꯤꯗꯅ ꯑꯗꯨꯒ ꯈꯪꯗꯦ ꯀꯃꯥꯏ ꯍꯥꯏꯗꯣꯏꯅꯣ ꯅꯨꯄꯤꯗꯨꯗ ꯃꯥꯅ ꯑꯗꯨꯃꯥꯏꯅ ꯇꯧꯕꯤꯔꯤꯗꯣ ꯃꯥꯅ ꯅꯨꯄꯤꯗꯨꯒ ꯃꯤꯔꯥꯏꯔꯤꯅ‌ꯦ ꯇꯧꯔꯤꯗꯣ ꯃꯥ ꯃꯁꯥ ꯌꯦꯡꯗꯅ ꯅꯠꯇ꯭ꯔꯥ
ꯃꯥꯗꯣ ꯃꯥꯅ ꯐꯥꯎꯖꯔꯤꯗꯣ ꯃꯥꯒꯤ ꯅꯨꯄꯤꯗꯨꯅꯅꯤꯀꯣ ꯃꯥ ꯍꯧꯖꯤꯛꯇꯤ ꯀꯅꯥꯅꯁꯨ ꯌꯦꯡꯕꯤꯔꯔꯣꯏ
ꯋꯥ ꯍꯥꯏꯔꯗꯤ ꯈꯤꯇꯪ ꯅꯨꯡꯉꯥꯏꯔꯛꯄ ꯒꯥꯔꯤ ꯑꯝ ꯂꯩꯖꯤꯜꯂꯦ ꯍꯣꯏ ꯑꯗꯨꯕꯨꯗꯤ ꯃꯣꯏ ꯄꯩꯁꯥꯅ ꯂꯩꯖꯕꯅꯤꯀꯣ ꯑꯗꯨ ꯑꯣꯏꯔꯁꯨ ꯂꯩꯔꯒ ꯑꯗꯨ ꯋꯥꯈꯟ ꯑꯃ ꯑꯃ ꯋꯥꯡꯈꯂꯛꯏꯗꯣ ꯄꯩꯁꯥ ꯗꯨꯝ ꯃꯈꯨꯠꯇ ꯈꯤꯇꯪ ꯂꯩꯕꯒ
ꯃꯤ ꯃꯌꯥꯝꯅ ꯌ‌ꯦꯡꯕꯤꯕꯗꯒꯤꯅ‌ꯦ ꯃꯣꯏ ꯍꯧꯖꯤꯛ ꯂꯩꯔꯝꯗꯕ ꯄꯣꯠ ꯃꯌꯥꯝ ꯑꯃ ꯂꯩꯔꯛꯏ ꯅꯠꯇ꯭ꯔꯥ
ꯎꯝ ꯑꯗꯣ ꯅꯨꯄꯤꯗꯨꯁꯨ ꯑꯉꯛꯄꯅꯤꯍꯦ ꯃꯥꯒ ꯀꯩꯅꯣ ꯈꯪꯅꯔꯤꯗꯣ
ꯑꯉꯥꯡ ꯃꯥꯜꯂ‌ꯦ ꯑꯗꯨꯁꯨ
ꯃꯥꯁꯨꯡ ꯑꯥ ꯉꯝꯗꯤ ꯉꯝꯗ꯭ꯔꯣ ꯌꯥꯝꯅ
ꯅꯨꯄꯤꯗꯨꯁꯨ ꯈꯟꯊꯗꯦ ꯅꯨꯄꯥꯁꯤꯁꯨ ꯈꯟꯊꯗꯦ
ꯎꯝ ꯐꯖ ꯐꯖꯅ ꯍꯩꯅ ꯁꯤꯡꯅ ꯅꯨꯄꯥ ꯂꯣꯏꯅꯒꯗꯝꯅꯤ ꯅꯃꯥꯟꯅꯕꯤꯅ ꯅꯣꯏꯕꯨ ꯐꯍꯟꯅꯤꯡꯉꯤ ꯌꯥꯝꯅ
ꯅꯪꯁꯨꯅꯤ ꯈꯟꯕꯗ ꯐꯖꯅ ꯈꯜꯂꯒꯅꯦ
ꯈꯟꯅꯕ ꯄꯣꯠꯇꯨ ꯂꯩꯇ꯭ꯔꯤꯌꯦ ꯂꯩꯔꯗꯤ
ꯂꯩꯔꯗꯤ ꯈꯟꯗꯨꯕ ꯈꯟꯗꯧꯕꯒ ꯇꯜꯂꯕꯥ
ꯇꯜꯂꯦ ꯏꯕ‌ꯦꯝꯃ ꯊꯥꯖꯗ꯭ꯔꯦ ꯂꯥꯏꯔꯥꯕꯃꯨꯛ ꯄꯥꯝꯗ꯭ꯔꯦ
ꯏꯅꯥ ꯈꯨꯟꯕꯅ ꯖ‌ꯣꯏ ꯑꯣꯏꯔ‌ꯦ
ꯑꯣꯏꯔꯦ ꯍꯧꯖꯤꯛ ꯏꯅꯥ ꯈꯨꯟꯕꯔꯣꯝꯗ ꯑꯃꯨꯛ ꯆꯠꯂꯁꯤ
ꯏꯅꯥꯛꯈꯨꯟꯕꯅ ꯑꯗꯨꯝ ꯐꯩꯗ ꯅꯨꯡꯉꯥꯏꯗꯅ ꯅꯨꯡꯉꯥꯏꯈꯠꯂꯛꯄꯁ‌ꯦ ꯀꯩꯅꯣꯝ ꯇꯧꯋ‌ꯦ
ꯑꯁꯦꯡꯕꯀꯣ ꯋꯥꯔꯝꯕꯗꯒꯤ ꯅꯨꯡꯉꯥꯏꯔꯛꯄꯁꯦ ꯃꯁꯥꯗ ꯀꯩꯅꯣꯝ ꯌꯥꯎꯕ꯭ꯔꯥ ꯈꯪꯗꯦ ꯇꯨꯝꯅꯤꯡꯕꯒꯤ ꯍꯥꯀꯝ ꯆꯟꯕꯩ ꯋꯥꯅ‌ꯦ ꯀꯩꯅꯣ ꯈꯪꯗꯕꯤ ꯇꯨꯝꯅꯤꯡꯕꯒꯤ ꯍꯥꯒꯥꯝ ꯆꯟꯕꯤꯗ‌ꯣ ꯇꯧꯋꯦ
ꯅꯪ ꯆꯥꯛꯇꯤ ꯊꯣꯡꯉꯕꯣ ꯅꯪ ꯇꯨꯡꯅꯤꯡꯉꯤꯁꯤꯕꯣ